ꯍꯜꯂꯣ
ꯑꯦꯗꯗꯣ
ꯑꯩꯔꯣ ꯑꯗꯨꯝ ꯐꯝꯃꯝꯃꯤ ꯅꯪꯗꯤ
ꯑꯩ ꯍꯟꯁꯥꯡ ꯑ ꯊꯣꯡꯒꯦꯅ ꯁꯦꯝꯃꯤ
ꯎꯈꯣꯏ ꯏꯟ ꯆ
ꯌꯦꯟ ꯉꯧꯒꯦ ꯇꯧꯕꯅꯤꯗ
ꯎ ꯑꯍꯥꯎꯕ ꯆꯥꯗꯧꯔꯒꯦꯖꯤꯗꯤ
ꯋꯥꯈꯜ ꯅꯨꯡꯉꯥꯏꯇ꯭ꯔꯗꯤꯅꯦ ꯑꯍꯣ ꯆꯥꯗ꯭ꯔꯣ
ꯑꯩꯗꯤ ꯋꯥꯈꯜ ꯅꯨꯡꯉꯥꯏꯇ꯭ꯔꯁꯨ ꯍꯥꯎꯕ ꯆꯥꯅꯕ ꯑ ꯂꯩꯇꯦ
ꯍꯥꯎ ꯆꯒꯗꯥꯜ ꯋꯥ ꯈꯜꯅꯅꯨꯡ ꯍꯥꯏꯥꯏꯇꯗꯤ
ꯃꯥꯅꯦ ꯑꯦ ꯑꯗꯣ ꯃꯥ ꯍꯥꯏꯗꯤ ꯋꯥꯈꯜ ꯅꯨꯡꯉꯥꯏꯇꯕꯗꯣ ꯑꯍꯥꯎꯕꯗꯨꯅ ꯍꯥꯏꯗꯤ ꯆꯥꯛ ꯆꯥꯅꯤꯡꯉꯣꯏꯗꯕꯗꯣ ꯆꯥꯡꯅꯕ ꯅꯠꯇ꯭ꯔꯥ
ꯑꯣ
ꯑꯗꯨꯕꯨ ꯑꯩꯗꯤ ꯌꯥꯗ꯭ꯔꯦ ꯂꯩꯇꯦ ꯀꯩꯅꯣ ꯅꯪꯅ ꯊꯣꯡꯗꯣꯏꯔ
ꯑꯩ ꯊꯣꯡꯗꯣꯏꯔꯥ ꯈꯪꯗꯦꯅꯦ ꯈꯪꯗꯦ
ꯊꯣꯡꯒ ꯌꯨ ꯀꯩꯅꯣ ꯋꯥꯈꯜ ꯉꯥꯏꯇꯕꯗꯣ ꯑꯍꯥꯎꯕ ꯊꯣꯡꯒꯥꯏ ꯍꯥꯏꯅ ꯆꯥꯊꯣꯛꯄꯗ
ꯑ ꯋꯥꯈꯜ ꯅꯨꯡꯉꯥꯏꯇ꯭ꯔꯤ ꯁꯤꯗꯅꯦ ꯁꯦ ꯁꯣꯝꯒꯗꯤ ꯑꯃꯨ ꯇꯥꯒ ꯍꯥꯏꯔꯤꯁꯦ
ꯑꯣ ꯑꯩꯒꯤꯗꯣ ꯉꯁꯥꯏ ꯉꯔꯥꯡ ꯄꯨꯡ ꯃꯔꯤ ꯊꯠꯂꯛꯑꯦ ꯍꯥꯏꯕꯀꯣ
ꯑ
ꯑꯗꯨꯗꯨꯒꯤ ꯑꯗꯨꯝ ꯇꯨꯝꯕ ꯂꯩꯔ ꯃꯥꯜꯂꯦ ꯐꯣꯟ ꯇꯧꯔꯛꯑꯝꯃꯦ ꯍꯪꯒꯠ ꯕ꯭ꯔꯁꯀ ꯇꯧꯗ꯭ꯔꯤ ꯉꯁꯥꯏ ꯆꯥꯛꯆꯥꯥꯔ ꯑꯗꯨꯝ ꯇꯨꯝꯃꯤ ꯑꯗꯨꯒ ꯕ꯭ꯔꯁ ꯇꯧꯔꯒ ꯏꯔꯨꯖꯔꯒ ꯍꯥꯏꯔꯛꯀ ꯍꯥꯏꯅ
ꯎꯝ ꯍꯃꯦ ꯀ ꯑꯣꯏꯣꯏꯗꯦ ꯗ ꯍꯧꯧꯌꯦ ꯇꯔꯈꯅꯤ ꯃꯥꯀꯣ ꯈꯪꯗ ꯆꯧꯀꯁꯨ ꯇꯧꯀꯕꯨꯅꯧꯕ ꯄꯥꯝꯃꯦꯦꯗ
ꯇꯧꯔꯛꯀꯦꯔꯥ ꯇꯧꯔꯑꯣꯣꯏꯔ ꯑꯗꯨ ꯊꯋꯥꯏꯗꯤ ꯅꯨꯡꯉꯥꯏꯇꯦ ꯑꯩ ꯍꯧꯖꯤꯛ ꯑꯣꯏꯔꯣꯏ ꯈꯜꯂꯒ ꯋꯥꯈꯜꯁꯦ ꯌꯥꯝ ꯅꯨꯡꯉꯥꯏꯇꯦ
ꯑꯍꯥꯟꯕꯗꯩ ꯈꯪ ꯈꯪꯉꯅꯤꯀꯣ ꯇꯧꯁꯟ ꯇꯧꯔꯤꯁꯦ
ꯎꯝ ꯍꯥꯏꯗꯤ ꯈꯪꯗꯕꯤꯗ ꯃꯤ ꯈꯪꯗꯕꯤꯗ ꯃ ꯃꯤ ꯇꯥꯡꯕ ꯃꯤꯅ ꯀꯩꯅꯣꯗꯦꯁꯨ ꯅꯠꯇꯦ ꯑꯩꯈꯣꯏꯗꯤ ꯎꯟꯅ ꯎꯟꯅꯅꯦ
ꯃꯥꯅꯤ ꯑꯗꯨꯁꯨ ꯃꯣꯏ ꯋꯥꯈꯜꯒ ꯈꯪ ꯈꯪꯅ
ꯑꯧ ꯎꯅ ꯎꯅ ꯈꯪꯅ ꯈꯪꯅ ꯃꯣꯏꯁꯦ ꯀꯔꯝꯕ ꯃꯤꯅꯣ ꯈꯪ ꯈꯪꯅ ꯑꯗꯨꯝ ꯌꯥꯗꯦꯕ
ꯑꯗꯦ
ꯅꯉꯣꯟꯗꯒꯗꯤ ꯑꯩꯈꯣꯏꯅ ꯇꯥꯛꯄꯤꯕ
ꯍꯣꯏ ꯃꯤꯉꯣꯟꯗꯒꯗꯤ ꯃꯥꯁꯨ ꯌꯥꯝ ꯐꯩ ꯀꯩꯅꯣ
ꯑꯧ ꯑꯗꯣ ꯑꯩꯈꯣꯏ ꯏꯁꯥꯗ ꯊꯣꯛꯑꯗꯤ ꯌꯥꯗꯦ
ꯔꯦ ꯄꯣꯛꯇꯥꯛ ꯀꯗꯤ ꯀꯅꯗꯕꯤꯅꯤ
ꯎꯝ ꯏꯁꯥꯗꯗꯤ ꯄꯥꯎꯇꯥꯛꯇꯣ ꯃꯒꯨꯟ ꯑꯝꯇ ꯂꯩꯍꯟꯕ ꯌꯥꯝꯐꯥꯎ ꯆꯪꯉ ꯌꯥꯗꯦ
ꯎꯝ
ꯅꯨꯡꯁꯤꯕ ꯁꯤꯃꯤꯠꯇ
ꯀꯂꯔꯒꯗꯣ ꯕ꯭ꯂꯥꯏꯟ ꯑꯣꯏꯌꯦꯕ ꯍꯥ ꯑꯣ ꯑꯆꯨꯁꯦ ꯀꯩꯝ ꯈꯪꯗꯕꯤꯅꯦ ꯎꯝ ꯃꯅꯥꯛꯇ ꯂꯩꯕ ꯃꯤꯗꯤ ꯇꯥꯡꯒꯗꯕꯅꯤꯀꯣ
ꯊꯃꯣꯏ ꯃꯅꯨꯡꯁꯤꯗ ꯆꯥꯛꯏꯕ ꯃꯩꯆꯥꯛꯁꯦ ꯆꯥꯛꯑꯁꯨ ꯑꯗꯨꯝ ꯆꯥꯛꯅ ꯈꯥꯟ
ꯍꯪ ꯇꯥꯟꯅ ꯄꯔꯇꯕꯦꯝꯃ
ꯎꯝ ꯑꯩꯅ ꯐꯣꯇꯣ ꯊꯥꯒꯠꯄꯗꯨꯗ ꯃꯤꯅꯦ ꯑꯁ ꯅꯣꯏ ꯁꯥꯏꯔꯣ ꯅꯣꯏ ꯅꯨꯄꯥ ꯅꯪ ꯅꯨꯄꯥꯔꯣ ꯈꯣꯏꯅꯔꯣ ꯈꯪꯗꯪꯅꯦ ꯑꯗꯣ ꯑꯗꯨꯃꯥꯏꯅ ꯍꯪꯉꯛꯏꯗꯣ ꯍꯥꯏꯗꯤ ꯑꯩꯒꯤ ꯑꯣꯏꯅꯤꯡꯗ꯭ꯔꯣ ꯃꯥꯅꯦꯒ ꯍꯥꯏꯅꯤꯡꯉꯤ ꯍꯥꯏꯕ ꯑꯗꯨ ꯑꯣꯏꯗꯕꯅꯤꯅ ꯍꯥꯏ ꯍꯥ
ꯗ꯭ꯔꯣꯕ
ꯑꯩ ꯅꯠꯇꯦ ꯑꯗꯨꯝ ꯍꯥꯏꯔꯦ ꯅꯠꯇꯕꯅꯤꯅ
ꯑꯗꯣ ꯅꯨꯄꯥ ꯀꯩꯅꯣꯗꯣ ꯈꯪꯕ ꯃꯤ ꯑꯣꯏꯇꯥꯔꯗꯤ ꯁꯟꯈꯤꯗꯣꯏꯅꯦ ꯑꯃꯨꯛꯀ
ꯑꯧ ꯑꯗꯨꯅ ꯍꯥꯏꯗꯕꯅ ꯐꯩ
ꯐꯩꯗ ꯐꯥꯒꯤ ꯇꯧꯕꯅꯦ
ꯎꯝ ꯇꯥꯜꯂꯦ ꯌꯥꯝꯅ
ꯅꯪ ꯉꯁꯤ ꯀꯩꯀꯩ ꯇꯧꯔꯒꯦ
ꯉꯁꯤꯔꯣ ꯀꯔꯤꯝ ꯇꯧꯗꯣꯏꯗ ꯑꯩ ꯉꯁꯤ ꯑꯗꯨꯝ ꯁꯦꯠ ꯑꯣꯏꯅ ꯂꯩꯕꯗ ꯉꯁꯤ ꯕꯤꯠ ꯁꯨꯡ ꯂꯩ ꯃꯇꯝꯁꯦ ꯑꯗꯨꯝ ꯋꯥꯅ ꯍꯧꯈ꯭ꯔꯦ ꯈꯪꯍꯧꯗ꯭ꯔꯦ ꯍꯧꯖꯤꯛꯄꯨꯗꯤ ꯂꯣꯏ ꯁꯪꯈ꯭ꯔꯦ
ꯅꯪ ꯉꯁꯥꯏ ꯀꯣꯜ ꯑꯃꯨꯛ ꯇꯧꯔꯛꯑꯃꯤꯗꯅ ꯑꯗꯨ ꯄꯥꯏꯈꯠꯄ ꯁꯨꯛꯌꯥ ꯌꯥꯗꯕ ꯋꯥꯅꯤꯗ ꯄꯥꯏꯈꯠꯂꯒ ꯀꯩꯗꯣꯏꯅꯣ ꯈꯪꯗꯦ ꯃꯤꯅꯤꯠ ꯆꯠꯂꯣ ꯌꯥꯗ꯭ꯔꯕ ꯍꯥꯏꯗꯤ ꯁꯦꯀꯦꯟꯒ ꯆꯠꯅꯕꯗꯣ ꯑꯗꯨꯗꯣ
ꯑꯩ ꯈꯪꯗꯦ ꯄꯥꯏꯔꯥ ꯄꯥꯏꯗ꯭ꯔꯤꯔꯥ ꯈꯪꯗꯦ ꯌꯥꯗꯦꯅ ꯑꯩꯗꯤ ꯑꯗꯨꯝ ꯇꯣꯛꯌꯦ
ꯎꯝ ꯑꯩ ꯅꯦꯋꯥꯥꯛ ꯅꯨꯡꯉꯥꯏꯔꯝꯃꯔꯣꯏꯗ꯭ꯔꯥꯅ ꯈꯜꯂꯒ ꯑꯗꯨꯝ ꯇꯣꯛꯑꯕ ꯑꯩꯁꯨ ꯀꯩꯝ ꯍꯥꯏꯗꯔꯦ
ꯎꯝ ꯑꯩ ꯌꯥꯗꯦ ꯍꯥꯏꯗꯣ
ꯎꯝ ꯅꯪ ꯀꯩ ꯢꯟꯁꯥꯡ ꯆꯔꯒꯦ ꯉꯁꯥꯢ ꯑꯌꯨꯛꯇꯤ
ꯉꯁꯥꯥꯢ ꯑꯌꯨꯛ ꯑꯩꯅ ꯆꯥꯕꯗꯣ ꯀꯩꯅꯣ ꯎꯠꯇꯤ ꯊꯣꯡꯕ
ꯑꯣ ꯍꯥꯎꯕꯅꯤꯅꯦ ꯑꯩꯈꯣꯏ ꯉꯥ ꯃꯔꯨ ꯃꯔꯥꯡ ꯊꯣꯡꯕꯅꯦ ꯑꯗꯨꯒ ꯆꯥꯏ
ꯑꯣ ꯍꯥꯎꯇꯦꯗ ꯎꯇꯤꯗꯣ ꯊꯨꯝ ꯅꯝꯗꯕꯒꯤ ꯊꯥꯛꯆꯥꯟꯕꯁꯨ ꯍꯥꯟꯅ ꯊꯥꯏꯀꯥꯟꯗ ꯑꯣꯏꯔꯗꯤ ꯐꯕ ꯑꯩꯈꯣꯏ ꯏꯃꯨꯡꯁꯦ ꯊꯨ ꯌꯥꯝ ꯆꯥꯗ꯭ꯔꯦ ꯈꯣꯢꯕꯥ ꯕꯤꯕꯤ ꯋꯥꯡꯉꯦ ꯍꯥꯏꯕ꯭ꯔꯥ ꯀꯩꯅꯣ ꯑꯗꯨꯒꯤ
ꯑꯣ
ꯑꯗꯨꯗꯨꯅ ꯍꯥꯕ ꯁꯦ ꯐꯅ ꯍꯥꯎꯔꯁꯨ ꯑꯍꯥꯎꯕ ꯑꯣꯏꯔꯁꯨ ꯊꯨꯝ ꯇꯝꯗ꯭ꯔꯗꯤ ꯍꯥꯎꯕ ꯂꯩꯇꯦ
ꯃꯥꯅꯦ ꯆꯨꯝꯃꯦ ꯅꯣꯏ ꯑꯍꯨꯝ ꯈꯛꯇꯔꯣ
ꯍꯥ
ꯅꯣꯏꯗꯤ ꯅꯣꯏ ꯑꯍꯨꯝ ꯈꯥꯛꯇꯔꯕ
ꯍꯣꯏ ꯑꯩꯈꯣꯏ ꯑꯍꯨꯝ ꯈꯛꯇꯅꯦ
ꯑꯩꯈꯣꯢꯒ ꯆꯥꯞ ꯃꯥꯟꯅꯩ
ꯆꯥꯛ ꯆꯥꯕꯤꯔꯤꯁꯦ ꯑꯩꯈꯣꯏꯃꯥꯒ ꯈꯣꯢꯕꯥꯒ ꯑꯩꯗꯤ ꯀꯩꯁꯨ ꯆꯥꯗꯦ
ꯎꯝ ꯅꯣꯏ ꯅꯪ ꯅꯅꯥꯎꯄꯤ ꯉꯔꯥꯡꯒꯤꯗꯣ ꯆꯠꯈ꯭ꯔꯕꯣ
ꯆꯠꯇ꯭ꯔꯤ ꯉꯁꯤ ꯁꯒꯣꯜꯁꯤꯟꯅꯤꯅ ꯐꯠꯇꯦꯅ ꯍꯌꯦꯡ ꯑꯣꯏꯅ ꯆꯠꯅꯤ
ꯑꯣ ꯑꯗꯨ ꯉꯁꯤ ꯍꯤꯟꯖꯥꯡ ꯑꯍꯥꯎꯕ ꯑꯃ ꯄꯤꯖꯗꯣꯔꯦ
ꯈꯪꯗꯦꯗ ꯈꯄꯥꯛꯒ ꯊꯕꯛ ꯂꯩꯇꯦ
ꯍꯥꯏꯗꯤ ꯍꯥꯏꯒꯗꯕꯗꯣ ꯉꯁꯥꯏ ꯀꯥꯏꯗꯅꯣ ꯊꯕꯛ ꯆꯠꯈꯤꯕꯅꯦ ꯑꯗꯩ ꯍꯜꯂꯛꯇ꯭ꯔꯤ
ꯑꯣ ꯆꯥꯛꯄꯨ ꯂꯥꯝꯃꯦ
ꯑꯩꯗꯤ ꯑꯩꯗꯤ ꯉꯥꯗꯒꯤꯁꯨ ꯍꯦꯟꯅꯁꯨ ꯆꯥꯗꯦ
ꯌꯦꯟ ꯆꯥꯗ꯭ꯔꯣ ꯅꯪ
ꯆꯥꯗꯦ ꯍꯧꯖꯤꯛ ꯆꯥꯗꯦ ꯀꯨꯏꯔꯦ ꯆꯥꯗꯕ
ꯑꯁ
ꯅꯈꯣꯏ ꯏꯃꯨꯡꯗꯤ ꯀꯩꯀꯥ ꯌꯦꯟ ꯀꯩꯀꯥꯗꯤ ꯊꯣꯡꯗꯕ ꯀꯨꯏꯔꯦꯕ ꯑꯗꯨꯅ ꯀꯩꯁꯨ ꯊꯣꯡꯉꯣꯏ ꯑꯗꯨꯒꯤꯗꯤ ꯉꯥ ꯊꯣꯡꯒꯟꯗꯕꯁꯨ ꯑꯩꯈꯣꯏ ꯏꯅꯥꯎꯄꯤꯁꯦ ꯃꯣꯏ ꯉꯥ ꯐꯥꯝ ꯇꯧꯧꯕꯅꯦꯕ
ꯑ
ꯍꯗ ꯀꯩꯁꯨ ꯆꯥꯅꯤꯡꯗꯅꯤꯗ
ꯅꯪꯗꯤ ꯀꯔꯤ ꯆꯥꯔꯒ ꯂꯩꯕ ꯅ
ꯑꯩꯔꯣ ꯑꯗꯨꯅꯦ ꯑꯗꯨꯝ ꯀꯥꯡꯁꯨꯣꯏ ꯏꯔꯣꯝꯕ ꯀꯥꯡꯁꯨ ꯏꯔꯣꯝꯕ ꯀꯥꯡꯁꯨ ꯏꯔꯣꯝꯕ ꯑꯩꯈꯣꯏ ꯃꯥꯜꯂꯦ ꯉꯥ ꯌꯥꯝ ꯄꯥꯝꯃꯦ ꯉꯥ ꯑꯗꯨꯣ ꯑꯩ ꯆꯥꯅꯤꯡꯗꯦ ꯀꯩꯁꯨ
ꯑꯗꯨꯏꯗꯤ ꯅꯁꯥꯁꯨ ꯑꯗꯨꯝ ꯄꯥꯅꯤꯗꯅ
ꯄꯥꯕ ꯍꯥꯏꯁꯦ ꯀꯩꯅꯣ ꯃꯥꯏꯗꯗꯤ ꯁꯨꯡꯄꯥ ꯄꯥꯗꯦ ꯑꯗꯨꯝ ꯅꯣꯏꯔꯩꯗ ꯃꯤꯗꯤꯅꯦ ꯃꯁꯥꯅꯦ ꯅꯣꯏꯪ ꯅꯣꯏꯔꯁꯨ ꯃꯃꯥꯏꯗꯤ ꯀꯪꯅꯦ ꯍꯥꯏꯕ ꯑꯩꯁꯤꯅ ꯀꯃꯥꯏꯅ
ꯑꯗꯣ ꯃꯤ ꯍꯥꯏ ꯁꯤ ꯍꯥꯏꯅꯕꯅꯦ ꯅꯣꯏꯕ ꯍꯧꯔꯛꯄꯁꯦ ꯃꯥꯏꯗꯒꯤ ꯍꯧꯋꯦꯅ ꯑꯩꯁꯨ ꯃꯥꯏꯗꯤ ꯌꯥꯗ
ꯑꯧ ꯑꯩ ꯊꯥꯏꯅ ꯃꯥꯥꯏ ꯇꯔꯨꯛ ꯄꯤꯛꯑꯝꯃꯦꯕ
ꯑꯣ
ꯑꯗꯒꯤ ꯃꯥꯏ ꯆꯥꯎꯥꯛꯊꯣꯛꯄꯗꯨꯅ ꯍꯧꯖꯤꯛ ꯁꯨꯡꯍꯟ ꯍꯟꯊꯗ꯭ꯔꯦ ꯏꯁꯥꯗꯤ ꯍꯟꯊꯔꯦꯕ ꯑꯩ ꯑꯗꯨꯝ ꯈꯔ ꯏꯁꯥꯁꯨ ꯈꯔ ꯂꯣꯏꯔꯝꯃꯦꯕꯀꯣ
ꯑꯦ
ꯈꯔ ꯌꯥꯝꯗꯕꯤꯗ ꯑꯗꯣ ꯏꯁꯥꯗꯨꯗꯤ ꯍꯟꯊꯔꯛꯑꯦ ꯃꯥꯏꯗꯤ ꯁꯨꯍꯥꯏꯟ ꯍꯟꯊꯗꯦ ꯃꯥꯏꯗꯤ ꯑꯩꯒꯤ ꯁꯨꯝ ꯈꯟꯕꯗ ꯃꯥꯏꯁꯦ ꯄꯨꯔꯥ ꯅꯨꯡꯇꯤꯒꯤ ꯅꯣꯏꯕ ꯅꯠꯇꯦꯕ ꯅꯣꯡꯃ ꯑꯃꯁꯨ ꯍꯦꯛꯇ ꯀꯪꯉꯦꯕ ꯅꯣꯡꯃ ꯑꯃꯁꯨ ꯅꯣꯏ ꯄꯨꯔꯥꯗꯤ ꯁꯤꯃꯗꯣ ꯍꯥꯏꯕ ꯍꯩꯇꯦꯕ ꯑꯗꯨ
ꯎꯝ
ꯗ꯭ꯔꯦꯁꯀꯁꯦ ꯈꯣꯡꯒ꯭ꯔꯥꯎꯒꯁꯦꯀꯣ ꯉꯁꯤꯅꯅꯦ ꯆꯤꯟꯇ꯭ꯔꯤꯛ ꯆꯤꯂꯔꯕꯅꯤ ꯍꯌꯦꯡ ꯅꯪꯕꯨ ꯀꯣꯕ ꯃꯥꯜꯗꯤ ꯑꯗꯨꯃꯥꯏꯅ ꯑꯗꯨꯝ ꯇꯧꯋꯤ ꯑꯗꯩ ꯈꯠꯄꯁꯨ ꯀꯝꯗꯕꯁꯨ ꯌꯥꯝ ꯊꯨꯏ ꯅꯥꯕꯁꯤ
ꯑ ꯈꯨꯕ ꯑꯝꯇꯦꯀꯥꯜ ꯍꯥꯏꯥꯏꯖꯦ ꯁꯤꯁꯤꯅ ꯑꯃꯨꯛ ꯆꯥꯎꯔꯅꯤꯗꯅ ꯑꯗꯨꯗꯨꯒ ꯈ꯭ꯋꯥꯡꯗꯨꯗ ꯑꯃꯨꯛ ꯄꯤꯛꯄ ꯑꯗꯒꯤ ꯈꯣꯡꯒꯥ꯭ꯔꯁꯦ
ꯐꯥꯏ ꯀꯦꯒ ꯁꯦꯠꯀꯤ ꯌꯥꯎ
ꯑꯁ ꯍꯥꯏꯥꯏꯁ ꯇ꯭ꯋꯦꯟꯇꯤ ꯑꯩꯠꯨꯃ
ꯇ꯭ꯋꯦꯟꯇꯤ ꯑꯩꯠ ꯑꯩꯗꯤ ꯇ꯭ꯋꯦꯟꯇꯤ ꯁꯤꯛꯁꯁꯨ ꯆꯥꯅꯩ ꯇ꯭ꯋꯦꯟꯇꯤ ꯁꯕꯦꯟꯅ ꯀꯣ ꯃꯥꯜꯂꯦꯔꯥ
ꯇ꯭ꯋꯦꯟꯇꯤ ꯅꯥꯏꯟ ꯌꯥ
ꯇꯤꯝꯂꯁꯨ ꯑꯗꯨꯝ ꯁꯦꯠꯄ ꯌꯥꯏ ꯖꯤꯟꯁꯀꯅꯤꯀꯣ ꯍꯥꯏꯁꯦ
ꯃꯔꯛ ꯑꯃꯗ ꯑꯩ ꯊꯥꯔꯇꯤꯒ ꯁꯦꯠꯄꯒ ꯌꯥꯎꯔꯤꯍꯦ
ꯎꯝ ꯑꯩꯁꯨꯦ ꯇ꯭ꯋꯦꯟꯇꯤ ꯑꯩꯠꯁꯦꯂꯝꯃꯦ ꯊꯥꯏꯅ ꯈꯔ ꯅꯣꯏꯔꯤꯀꯥꯟꯗꯣ
ꯑꯥ
ꯑꯗꯣ ꯍꯧꯖꯤꯛꯇꯤ ꯇ꯭ꯋꯦꯟꯇꯤ ꯁꯤꯛꯁ ꯇ꯭ꯋꯦꯟꯇꯤ ꯁꯚꯦꯟ ꯁꯨꯃꯥꯏꯅ ꯐꯔ ꯆꯥꯎꯅꯦ ꯑꯗꯨꯝ ꯁꯦꯠꯄꯗꯣ
ꯍꯥꯏꯗꯤ ꯅꯨꯡꯉꯥꯏꯔꯦ
ꯎꯝ ꯑꯇꯩꯗꯒꯤ ꯑꯇꯩ ꯑꯇꯩꯒꯤ ꯁꯥꯏꯖ ꯃꯥꯟꯅꯗꯕꯃꯤꯗ ꯍꯥꯏꯗꯤ ꯖꯤꯟꯁꯀ ꯐꯣꯔꯃꯦꯜ ꯑꯗꯨꯒꯨꯝꯕꯒ ꯃꯥꯟꯅꯗꯦ ꯑꯗꯨꯅ ꯇꯁ ꯀ
ꯃꯥꯛ ꯄꯥꯛꯇ꯭ꯔꯦ ꯌꯦꯡꯉꯣ ꯑꯃꯨꯕꯅꯕꯨ ꯈꯔ ꯄꯛꯏꯌꯦ ꯃꯆꯨꯒ ꯃꯆꯨꯒ ꯑꯣꯏꯕ ꯐꯣꯔꯃꯦꯜ ꯂꯩꯗꯅ ꯐꯣꯔꯃꯦꯜ ꯄꯦꯟꯁꯦ
ꯑꯩꯃ ꯆꯣꯊꯄ ꯁꯦꯇꯦꯉꯕ꯭ꯔꯦ
ꯑꯁ ꯄꯥꯛꯠꯇꯕꯅ
ꯑꯩ ꯉꯔꯥꯡꯒꯤ ꯐꯣꯔꯃꯦꯜꯒꯤ ꯈꯣꯡꯒ꯭ꯔꯥꯎꯗꯣ ꯑꯗꯨꯝ ꯐꯖꯩꯕ ꯑꯁꯦꯡꯕꯗꯗꯤ ꯑꯩꯗꯣ ꯑꯗꯨꯝ ꯋꯥꯡꯕꯩ ꯈꯔ ꯋꯥꯡꯉꯤꯗꯅ ꯌꯥꯝ ꯋꯥꯡꯗꯕꯁꯨ
ꯑꯥ ꯅꯣꯏꯕꯥꯅꯤ ꯂꯦꯞꯃꯤꯟꯅꯕꯗ ꯀꯩꯁꯨ ꯌꯥꯝꯅ ꯈꯦꯠꯅꯗ ꯅꯣꯏꯕꯥꯅꯤ
ꯈꯦꯠꯅꯗꯦ ꯑꯩꯗꯣ ꯑꯋꯥꯡꯕꯕꯨꯗꯤ ꯇꯣꯡꯉꯦꯗꯣ
ꯑꯥ
ꯑꯩꯅ ꯍꯧꯁꯦ ꯑꯩꯗꯣ ꯌꯥꯝ ꯊꯤꯅ ꯅꯦꯝꯃꯒ ꯀꯩꯅꯣ ꯐꯨꯝꯕꯥꯥꯛꯅꯕꯩ ꯇꯥꯏꯞꯇ ꯇꯕ ꯍꯥꯏꯕ ꯐꯣꯇꯣꯗꯨꯗ
ꯍꯣꯏ ꯑꯗꯒꯤ ꯈꯪꯗꯦ ꯅꯪꯒꯤ ꯄꯣꯠꯁꯤꯡꯗꯨꯅꯒ ꯃꯔꯣꯟ ꯑꯃ ꯉꯥꯡ
ꯄꯣꯁꯨ ꯄꯣꯁꯇꯨꯁꯨ ꯌꯥꯗ꯭ꯔꯦ ꯐꯨꯝꯁꯨ ꯐꯨꯝ ꯄꯥꯛꯅꯔꯦ ꯑꯗꯒꯤ ꯃꯌꯦꯛꯁꯨ ꯁꯦꯡꯗꯦ ꯄꯥꯛꯁꯨ ꯄꯥꯛꯑꯦ ꯗꯦ ꯑꯗꯨꯕꯨ ꯑꯥꯏ ꯐꯣꯟ ꯁꯤꯛꯁꯇꯤꯟꯗ ꯑꯥꯏꯐꯣꯟ ꯁꯤꯛꯁꯇꯤꯟ ꯄ꯭ꯔꯣꯗ ꯅꯝꯃꯤꯅꯦ ꯃꯗꯨꯕꯨ ꯈꯔꯁꯨ ꯐꯖ ꯂꯧ ꯍꯥꯏꯅꯤꯅꯦ ꯀꯃꯥꯏꯅꯅꯣ
ꯗꯤꯞ ꯀꯦ ꯀꯥꯏ ꯈꯠꯇ ꯆꯂꯋꯥꯗ꯭ꯔꯥ ꯏꯗꯨꯠ ꯀꯨꯝꯕ ꯀꯩ ꯀꯥ ꯈꯗ ꯁꯂꯨꯋꯥꯗ꯭ꯔꯕ
ꯍꯩꯗꯤꯌꯦ ꯑꯩ ꯅꯣꯡꯃꯇ ꯐꯣꯇꯣꯗ ꯏꯗꯤ ꯇꯧꯗꯦ ꯏꯗꯤꯠ ꯇꯧꯔꯁꯨ ꯐꯖꯔꯣꯏ ꯃꯔꯝꯗꯤ ꯐꯨꯝꯄꯥꯛꯥꯛꯅꯔ ꯂꯩꯈ꯭ꯔꯦ ꯑꯗꯨ ꯃꯤ ꯁꯟꯗꯣꯛꯍꯟꯕ ꯍꯩꯕꯒꯗꯤ ꯂꯩꯔꯝꯅꯦ ꯑꯩꯗꯤ ꯏꯗꯤꯠꯇꯣ ꯑꯃꯝꯐꯥꯎ ꯇꯧ ꯍꯩꯇꯦ ꯃꯥꯗꯤ ꯌꯥꯝ ꯍꯩꯕꯅꯦꯕ ꯑꯗꯨ ꯇꯥꯔꯁꯨ ꯇꯜꯂꯤꯗꯅ ꯑꯩ ꯑꯊꯤꯕꯗꯨꯗ ꯍꯟꯖꯤꯟꯖꯤꯟꯒ ꯌꯦꯛꯅꯩꯗꯤꯠꯀ ꯇꯧꯕꯗꯣ
ꯑꯣ ꯍꯣ ꯍꯣꯏ ꯑꯊꯤꯕꯗꯣ ꯍꯔ ꯎꯔꯛꯀꯗꯣꯏꯅꯦꯕ ꯑꯩꯒꯤ ꯇꯥꯅꯤꯡꯗ ꯐꯖꯩꯗ
ꯑꯣ ꯇꯧꯕ ꯌꯥꯝ ꯃꯣꯏꯗꯤ ꯌꯥꯝ ꯇꯧꯕꯅꯦ ꯍꯩꯇꯦ ꯑꯩꯈꯣꯏꯗꯤ
ꯇꯧꯗ꯭ꯔꯗꯤ ꯀꯩꯅꯣꯅꯤ ꯚꯗꯤꯑꯣꯗꯣ ꯌꯥꯝ ꯐꯖ ꯐꯖꯕ ꯄꯨꯊꯣꯛꯏꯗꯨꯗꯤ
ꯎꯝ ꯑꯩꯈꯣꯏꯗꯤꯁꯨ ꯃꯁꯥꯏ ꯐꯖꯕ ꯏ ꯑꯣꯏꯔꯦ ꯃꯣꯏꯗꯤ ꯏꯗꯤꯠ ꯉꯥꯛꯇ ꯑꯣꯏꯔꯦ
ꯎꯝ
ꯑꯗꯣ ꯑꯁꯦꯡꯕꯗꯗꯤ ꯍꯦꯟꯅ ꯐꯖꯩꯗ ꯃꯥꯗꯤ ꯐꯣꯇꯣ ꯚꯤꯗꯤꯑꯣꯗꯨꯗꯗꯤ ꯍꯣꯃꯣꯒꯤ ꯇꯥꯏꯞꯇ ꯈꯔ ꯃꯤꯅ ꯃꯥꯜꯂꯦ ꯍꯥꯏꯔꯦ ꯑꯩꯅ ꯉꯁꯥꯏ ꯁꯥꯎꯔꯤꯅꯤ ꯑꯗꯨ ꯑꯩ ꯀ ꯐꯁꯤꯦꯗ ꯀꯩꯒꯤꯅꯣ ꯈꯪꯗꯦ ꯃꯣꯏꯗꯣ ꯍꯦꯛꯇꯤ ꯁꯤꯗꯔꯛꯑꯦ ꯍꯥꯏꯕ ꯎꯝ
ꯀꯥꯏ ꯃꯥꯜꯂꯤꯅꯣ ꯑꯗꯨꯕꯨ ꯍꯣꯡꯉꯣ
ꯈꯪꯗꯤꯦ ꯑꯗꯨꯝ ꯁꯤꯙꯔꯛꯏꯅꯦ ꯍꯥꯏꯕ ꯑꯩꯅ ꯑꯗꯨꯃꯥꯏꯅ ꯍꯥꯏꯔꯒꯀꯅꯣ ꯅꯣꯏꯅ ꯀꯌꯥꯝ ꯐꯖꯗꯅꯅ ꯍꯥꯏꯒꯅ
ꯑꯗꯨꯅꯦ
ꯍꯥꯎꯅꯤꯡꯉꯦ ꯍꯥꯏꯕ ꯐꯅ ꯊꯤꯒꯦꯔꯥ ꯐꯖꯒꯦꯔꯥ ꯃꯥꯒꯤ ꯈꯛꯇꯒꯤ ꯅꯠꯇꯕ ꯃꯤ
ꯀꯥꯏꯗꯩꯅꯣꯍꯦ ꯀꯥꯏ ꯊꯤꯗꯦ ꯀꯥꯏ ꯀꯥꯏ ꯊꯤꯒꯦ ꯑꯗꯨꯕꯣ
ꯑꯗꯨ ꯐꯖꯕꯗꯨ ꯊꯤ ꯑꯗꯨꯗꯨꯒ ꯑ ꯀꯔꯤ ꯑꯗꯨꯁꯨ ꯑꯃꯉꯨꯕ ꯅꯨꯄꯥꯥꯏꯔꯅꯤꯀꯣ ꯍꯥꯏꯔꯛꯏꯁꯦ ꯑꯗꯨ ꯃꯥ ꯍꯥꯏꯅꯤ ꯑꯉꯧꯕ ꯃꯤ ꯅꯨꯄꯥꯁꯦ ꯑꯗꯨꯝ ꯊꯕꯛꯀ ꯀꯩꯝꯇ ꯃꯒꯨꯟ ꯂꯩꯔꯝꯃꯔꯣꯏ ꯀꯩꯝ ꯍꯩꯔꯝꯃꯣꯏꯗꯕꯅꯤ ꯃꯥꯅ
ꯑꯦꯁ ꯃꯣꯏꯍꯦ ꯑꯃꯨꯕ ꯃꯤ ꯍꯧꯗꯄꯤ
ꯑꯗꯨꯅꯦ ꯑꯩꯁꯦ ꯃꯣꯏ ꯅꯠꯇꯦ ꯃꯣꯏꯒꯤ ꯑꯗꯨꯃꯥꯏꯅ ꯌꯥꯝꯅ ꯐꯖ ꯃꯣꯏꯗꯣ ꯐꯖꯗ꯭ꯔꯕꯅꯤꯅ ꯑꯃꯨꯛ ꯃꯤ ꯐꯖꯕꯗꯨꯗ ꯁꯤꯊꯔꯒ ꯃꯣꯏ ꯀꯩꯅꯣ ꯇꯧꯅꯕ
ꯎꯝ
ꯑꯣ ꯇꯥꯅꯤꯡꯗꯦ ꯇꯥꯅꯤꯡꯗꯦ ꯍꯥꯏꯗꯤ ꯐꯅ ꯃꯤꯁꯦ ꯊꯤꯒꯦꯔꯦ ꯐꯖꯒꯦꯔꯦ ꯑꯩꯈꯣꯏꯗꯤ ꯅꯣꯡꯃꯨꯇ ꯍꯥꯏꯔꯨꯗꯕ ꯃꯤ ꯁꯤꯗ ꯁꯤꯗꯅꯦ ꯑꯗꯒꯤ ꯁꯤꯗꯔꯛꯄꯗꯨꯁꯨꯅꯦ ꯑꯩꯁ ꯇꯥꯅꯤꯡꯗꯦ ꯍꯥꯏꯕ
ꯑꯩꯈꯣꯏ ꯇꯧꯔꯤꯁꯤꯅꯦ ꯏꯁꯥꯅ ꯏꯁꯥꯗ
ꯎꯝ ꯍꯥꯏꯗꯤ ꯃꯣꯏꯅ ꯑꯗꯨꯃꯥꯏꯅ ꯍꯥꯏꯔꯒ ꯑꯩꯈꯣꯏꯗꯨꯗꯁꯨ ꯑꯗꯨꯃꯥꯏꯅ ꯉꯥꯡꯅꯔꯝꯗꯧ ꯌꯥꯝ ꯃꯥꯟꯕꯗꯣ
ꯎꯝ
ꯑꯗꯨꯃꯥꯏꯅ ꯐꯥꯎꯋꯦ
ꯅꯪꯁꯨ ꯈꯟꯗ꯭ꯔ ꯍꯗ ꯑꯗꯨꯃꯥꯏꯅ
ꯎꯝ ꯁꯨꯃꯥꯏꯅ ꯈꯔ ꯈꯔ ꯈꯟꯅꯔꯗꯤꯕꯨꯇꯃ
ꯑꯣ ꯎꯝ
ꯕꯤꯠ ꯂꯩꯇꯦ ꯑꯁ ꯉꯔꯥꯡꯒꯤ ꯃꯇꯝ ꯁꯤ ꯃꯇꯝꯁꯦ ꯄꯨꯡ ꯀꯌꯥꯅꯣ ꯍꯧꯖꯤꯛ ꯇꯔꯨꯛ ꯁꯤ ꯋꯥꯠꯂꯤ ꯁꯤ ꯏꯁꯥꯒꯤ ꯃꯇꯥꯡꯗꯔ ꯈꯪꯗꯦ ꯑꯍꯥꯡꯥꯟꯕ ꯊꯣꯛꯂꯛꯄꯩꯗꯣ
ꯑꯁ ꯅꯪ ꯅꯨꯡꯉꯥꯏꯖꯔꯝꯗꯣꯏꯗꯣ ꯑꯗꯨꯗ
ꯑ ꯑꯁ ꯑꯍꯥꯟꯕꯗ ꯎꯕꯗ ꯍꯥꯏꯗꯤ ꯍꯥꯟꯅ ꯍꯥꯟꯅ ꯎꯕꯗꯁꯨ ꯑꯍꯥꯝꯕ ꯎꯕꯗ ꯑꯗꯨꯃꯥꯏꯅ ꯐꯥꯎꯈ꯭ꯔꯦ ꯑꯗꯒꯤ ꯀꯣꯟꯅꯗꯤ ꯀꯩꯁꯨꯕꯨ ꯐꯥꯎꯗ꯭ꯔꯦꯕꯀꯣ
ꯑꯣ
ꯃꯈꯣꯏ ꯁꯤꯗꯒ ꯂꯥꯛꯑꯝꯕꯗꯨꯗꯗꯤ ꯑꯣꯏꯅ ꯑꯗꯨꯝ ꯈꯠꯄꯨ ꯈꯠꯅꯩꯅꯦ ꯑꯩꯉꯣꯟꯗ ꯀꯛꯖꯤꯡ ꯃꯥꯜ ꯍꯥꯏꯔꯛꯄꯒꯤ ꯅꯪ ꯌꯥꯝ ꯐꯖꯔꯛꯑꯦ ꯑꯗꯨꯒ ꯉꯔꯥꯡꯒꯤ ꯑꯍꯥꯟꯕ ꯑꯩꯅ ꯑꯍꯥꯟꯕꯗꯣ ꯑꯩꯅ ꯀꯨꯝꯗꯕꯗ ꯃꯥ ꯈꯔ ꯄꯣꯛꯎꯏ ꯍꯥꯏꯕꯗꯣ ꯑꯗꯨꯗꯅꯦꯕ ꯑꯩꯅ ꯀꯩꯅꯣꯝꯃ ꯈꯥꯎ
ꯅꯪ ꯋꯥꯂꯤ ꯂꯥꯏꯇꯦꯗ ꯑ ꯁꯒ ꯏꯗꯤ ꯀꯁ ꯀꯟꯗ ꯍꯥꯏꯗꯤ ꯐꯥꯎꯔꯝꯒꯗꯕꯗꯣ
ꯑ ꯐꯠ ꯂꯥꯎꯅꯠ ꯁꯤꯃꯥꯗꯒ ꯑꯣꯏ ꯁꯤꯃꯥꯒ ꯑꯣꯏꯔꯝꯃꯗꯤ ꯑꯩ ꯅꯨꯡꯖꯤꯛꯅꯒ ꯉꯥꯛꯇꯪꯒ ꯇꯨꯃꯤꯟꯅꯒ ꯂꯩꯈꯤꯅꯤ
ꯑꯗꯨꯅꯦ ꯑꯩꯁꯦ ꯍꯥꯏꯗꯤ ꯑꯀꯣꯏꯕꯒꯤ ꯐꯤꯕꯝꯒꯁꯦꯞ ꯄꯛꯂꯦꯞꯈ꯭ꯔꯒ ꯅꯦꯕꯥꯅꯤꯒꯤ ꯁꯪꯁꯥꯔ ꯑꯃꯇ
ꯑꯧ ꯂꯦꯞꯇꯤ ꯂꯦꯞꯍꯧꯗ꯭ꯔꯦ ꯑꯩꯁꯨ ꯃꯔꯝꯗꯤ ꯃꯥꯗꯣ ꯀꯨꯏꯅ ꯂꯩꯕ ꯌꯥꯔꯣꯏꯗꯕꯗ ꯂꯦꯞꯄꯒꯤꯕꯗꯤ ꯑꯗꯣ ꯑꯅꯦꯛ ꯁꯕꯩꯗꯕꯨꯗꯤ ꯉꯥꯏꯍꯥꯛ ꯀꯨꯏꯅ ꯂꯩ